ꯇ ꯑꯗꯑꯣꯣ
ꯇꯥꯏ ꯇꯥꯔꯦ ꯇꯔꯦ ꯇꯔꯦ
ꯑꯣꯀꯦ ꯑꯣꯀꯦ ꯑꯗꯨ ꯁ
ꯑꯁꯁꯨ ꯏꯁꯥꯡ ꯉ ꯑꯝꯇ ꯇꯧꯔ ꯆꯤꯠ ꯆꯤꯠ ꯇꯧꯔꯛꯀꯅꯤ ꯆ ꯆꯠ ꯂꯅ
ꯀꯗꯒꯣ
ꯀꯗꯧꯃꯤꯅꯣ
ꯑꯩ ꯆꯦꯒꯥꯥꯗꯄꯗ ꯂꯣꯏꯗ ꯉꯥꯏꯔꯤ ꯐꯝꯃꯤ ꯏꯃꯥꯟꯅꯕꯩ ꯀꯥꯗ ꯇꯔꯣ
ꯍꯜꯂꯣ
ꯇꯥꯕꯣ
ꯀꯔꯤ ꯑꯃꯨꯛ ꯇꯧꯈ꯭ꯔꯦ ꯌꯥꯔꯛꯑꯀꯥꯟꯗ
ꯇꯥꯗ꯭ꯔꯣ
ꯍꯜꯂꯣ
ꯇꯥꯕꯣ
ꯇꯥꯔꯦ ꯇꯥꯔꯦ
ꯑꯩ ꯆꯛꯆꯇꯣꯛꯄꯗ ꯉꯥꯏ ꯏꯃꯥꯟꯅꯕꯒꯤ ꯀꯥꯗ ꯐꯝꯃꯤꯌꯦ
ꯀꯔꯤ ꯃꯊꯦꯜ ꯇꯧꯔꯕ ꯎꯝ
ꯍꯥꯥ
ꯀꯔꯤ ꯏꯟꯖꯥꯡ ꯆꯥꯔꯒꯦ
ꯑꯁꯃꯥꯏꯔꯦꯟ ꯇꯧꯏꯗ
ꯑꯁ ꯑꯩꯈꯣꯏꯗꯤꯕꯨ ꯀꯧꯇꯥ ꯉꯥ ꯊꯣꯡꯉꯒ ꯀꯧꯇꯥ ꯉꯥꯗꯣꯕꯨ ꯈꯔ ꯃꯁꯥ ꯈꯔ ꯅꯥꯕ꯭ꯔ ꯀꯩꯅꯣ ꯃꯁꯥ ꯈꯔ ꯉꯝꯗꯕ꯭ꯔ ꯀꯩꯅꯣ ꯈꯥꯗꯅ ꯑꯩꯕꯣ
ꯑꯩꯁ
ꯈꯅꯥꯎꯒ ꯃꯔꯦꯡ ꯃꯔꯦꯡ ꯆꯠꯇꯅ
ꯑꯦꯛꯁ ꯄꯥꯏꯔꯤꯗꯤ ꯑꯣꯏꯖꯥꯜꯂꫭ
ꯑꯦꯛꯁꯄ꯭ꯌꯥꯔꯤ ꯑꯣꯏꯕ ꯅꯠꯇꯦꯕ ꯍꯟꯗꯛꯆꯁꯤꯒꯤ ꯄꯣꯠꯅꯦꯕ ꯍꯟꯗꯛꯆꯍꯤꯒꯤ ꯀꯩꯅꯣꯗ ꯁꯥꯕ ꯐꯦꯕꯨꯋꯥꯔꯤꯒꯤ ꯄꯣꯠꯅꯦꯕ
ꯎꯝ
ꯑꯗꯨꯒ ꯏꯕꯣ ꯊꯣꯛ ꯈꯖꯤꯛ ꯈꯔꯗꯅ ꯆꯥꯕ ꯌꯥꯗꯗꯅ
ꯈꯪꯗꯦꯅꯦ
ꯌꯦꯔꯨꯝ ꯑꯃ ꯍꯥꯞ ꯕꯣꯏꯜꯗ ꯐꯨꯠꯂꯦ
ꯎꯝ
ꯈꯥꯏꯗꯣꯛꯄꯒ ꯃꯍꯤꯒ ꯃꯅꯨꯡꯒꯤ ꯃꯃꯨꯠ
ꯍꫭꯏꯅꯦ ꯊꯣꯡꯕ ꯉꯧꯕ ꯉꯧꯕ ꯈꯣꯠꯄꯗꫭ ꯍꯩꯖꯔꯒꯅ ꯏꯁꯥꯅ ꯑꯩꯈꯨꯅ ꯑꯗꯨꯝ ꯁꯦꯝꯖꯕꯤꯅꯤꯅꯦ
ꯑꯗꯨꯗꯤ ꯀꯨꯀꫪꯗ ꯐꯠ ꯑꯃ ꯀꯥꯝꯊꯣꯛꯑꯦ ꯑꯗꯨꯗꯨꯒ ꯃꯍꯤ ꯃꯃꯨꯠꯨ ꯇꯣꯉꯥꯟꯅ ꯂꯧꯊꯣꯛꯑꯦ
ꯎꯝ ꯀꯩꯅꯣ ꯄ꯭ꯔꯣꯚꯣꯖꯤꯗꯤ ꯏꯁꯩ ꯂꯩ ꯆꯠꯇ꯭ꯔꯣ
ꯉꯁꯤꯔꯣ
ꯑꯥ ꯂꯩ ꯍꯥꯏꯕꯅꯦ
ꯑꯁ ꯆꯠꯆꯦꯗ ꯂꯣꯀꯦꯜ ꯉꯥꯛꯇ ꯑꯣꯏꯔꯝꯒꯅꯤꯗ ꯁꯤꯡꯒꫪ
ꯍꯥ ꯂꯣꯀꯦꯜ ꯅꯠꯇꯦ ꯏꯁ ꯉꯔꯥꯡ ꯕꯣꯜ ꯔꯟꯅꫪ ꯑꯞ ꯇꯥꯕꯒꯤ ꯁꯤꯟꯕꯅꯤ
ꯎꯝ ꯋꯤꯟꯅꯔꯗꯨꯗꯤ ꯀꯃꯥꯏꯅ ꯇꯧꯔꯝꯃꯤꯅꯤ ꯌꯦꯡꯉꯣ ꯋꯥꯡꯒꯣꯏꯗꯣ
ꯋꯥꯡꯒꯣꯏ ꯃꯣꯏ ꯁꯤꯜꯂꯝꯒꯅꯤ ꯀꯩꯅꯣ ꯑꯩꯈꯣꯏ ꯄꫭꯏꯔꯧꯈꯣꯡꯖꯤꯟꯒꯤ ꯑꯩꯅ ꯑꯩꯈꯣꯏ ꯂꯝꯄꯥꯛꯇꯣ
ꯎꯝ
ꯑꯗꯨꯏꯗ ꯁꯦꯝꯟꯕꯅꯦ ꯑꯩꯅ ꯂꯩꯕꯗꯨꯒꯤ ꯂꯝꯄꯥꯛꯇꯨꯗ
ꯅꯪ ꯂꯩꯕꯩ ꯂꯝꯄꯥꯛ ꯍꯥꯏꯁꯦ ꯍꯦꯛ ꯁꯤ ꯀꯩꯅꯣꯗꯒꯤ ꯊꯧꯖꯤꯟꯈꯤꯕꯒꯤ ꯒꯣꯂꯥꯏꯗꯣ ꯅꯠꯇ꯭ꯔꯣ
ꯆꯪꯉ ꯂꯩꯕꯗꯣ
ꯍꫭꯏꯅꯦ ꯍꫭꯏꯅꯦ ꯑꯁ ꯌꯦꯉꯦꯗ
ꯏꯁꯩ ꯑꯐꯥꯎ- ꯑꯐꯥꯎ ꯌꯥꯎꯅꯤ ꯁꯗꯥꯅꯥꯟꯗ ꯍꯣꯏ ꯀꯣꯍꯦꯟꯁꯝ ꯍꯣꯏ ꯑꯗꯒꯤ ꯗꯦꯕꯤꯌꯥ ꯑꯗꯨꯗꯒꯤ ꯄ꯭ꯂꯦ ꯇꯤ ꯍꯣꯏ ꯃꯌꯥꯝ ꯀꯧꯕꯅꯦ꯫
ꯏꯁꯩꯗꯣ ꯆꯠꯂꯝꯃꯒꯗꯤ ꯁꯤ ꯋꯥꯔꯤ ꯁꯥꯟꯅꯈꯤꯗ꯭ꯔꯦꯅ
ꯑꯦ ꯑꯗꯨꯕꯨꯗꯤ ꯑꯩ ꯐꯣꫪꯇꯤꯟ ꯌꯧꯔꯦꯉꫭ ꯐꯤꯐꯇꯤꯟ ꯌꯧ ꯌꯧꯁꯤꯜꯂꯁꯤ꯫ ꯁꯤ ꯂꯣꯏꯔꯒ ꯁꯥꯟꯅꯔꯒ
ꯅꯪ ꯊꯥꫪꯇꯤꯟ ꯌꯧꯔꯗꯤ ꯑꯩ ꯉꯁꯥꯏ ꯇꯧꯅꯒꯤꯕꯗꯨꯒ ꯐꯣꫪꯇꯤꯟ ꯌꯧꯔꯕ ꯅꯠꯇ꯭ꯔꯣ? ꯑꯗꯨꯗꯤ ꯑꯩꯁꯤ ꯅꯪ ꯉꯁꯥꯏ ꯊꯥꯇꯤꯟ ꯂꯩ ꯍꯥꯏꯕ ꯅꯠ
ꯉꯁꯥꯏ ꯐꯣꫪꯇꯤꯟ ꯂꯩꯌꯦꯁꯦ ꯍꯟꯗꯛ ꯋꯥꯏꯁ ꯑꯃ ꯁꯥꯟꯅꯕ ꯐꯤꯐꯇꯤꯟ ꯌꯧꯗꯣꯏꯅꯤ꯫
ꯑꯃ ꯇꯥꯁ ꯀꯝꯄ꯭ꯂꯤꯠ ꯇꯧꯔꯒ ꯊꯥꯖꯤꯜꯂꯒ ꯑꯃꯨꯛ ꯃ ꯉꯥꯡ ꯑꯃꯒ ꯁꯥꯟꯅꯈꯤꯅꯤ
ꯑꯥ
ꯃꯉꯥ ꯑꯃꯒ ꯁꯥꯟꯅꯈꯤꯅꯤ ꯍꯥꯏꯕꯗꯨꯒ ꯅꯪ
ꯍꯣꯏ ꯍꯣꯏ꯫
ꯆꯥꯛꯇꯣ ꯍꯥꯎꯅ ꯆꯥꯒꯦꯅ ꯇꯧꯔꯒ ꯆꯥꯕ ꯈꯔ ꯍꯧꯔꯒ ꯑꯍꯥꯟꯕ ꯈꯣꯊꯕꯗ ꯆꯥꯕꯗꯣꯏꯁꯨꯅ ꯁꯨꯝ ꯏꯟꯖꯥꯡꯗ ꯑꯩꯗꯤ ꯏꯟꯖꯥꯡꯅꯅꯥ ꯍꯤꯕ ꯌꯥꯗꯕꯒꯤ ꯁꯨꯝ ꯁꯤꯜꯂꯤꯕꯅꯤꯡꯉꯤ ꯑꯗꯨꯒ ꯑꯍꯥꯝꯕ ꯆꯥꯥꯁꯜꯂꯨꯔꯦ ꯑꯗꯨ ꯃꯊꯪꯗ ꯑꯃꯨꯛ ꯇꯣꯠꯀꯦ ꯇꯧꯔꯀꯥꯟꯗ ꯉꯥ ꯆꯔꯀꯥꯟꯗ ꯁꯨꯝ ꯈꯥꯖꯤꯜꯂꯛ ꯁꯨꯝ ꯈꯥꯖꯤꯜꯂꯛ ꯍꯥꯀꯠꯆꯔꯛꯄꯅꯦꯃꯤ
ꯍꯂꯣ ꯂꯣ
ꯇꯥꯕꯔꯣ꯫
ꯇꯥꯏ ꯇꯥꯏ꯫ ꯎꯝ ꯃꯊꯪꯁꯨ ꯃꯥꯈꯠꯆꯔꯛꯄꯗ ꯑꯩꯗꯤ
ꯏꯁꯧ ꯈꯔꯗꯤ ꯂꯥꯡꯉꯝꯅꯤꯗ
ꯚꯣꯏꯁꯂꯣ
ꯏꯁꯧ ꯏꯁꯧ ꯏꯁꯧ ꯈꯔ ꯂꯥꯎꯅꯗ꯭ꯔꯣ
ꯂꯥꯡꯅꯗꯦꯍꯦ ꯑꯩꯒ ꯑꯩꯈꯣꯏ ꯏ ꯃꯥꯥꯈꯛ ꯆꯥꯕꯅꯤ ꯑꯩꯈꯣꯏ ꯏꯄꯥꯗꯨꯁꯨ ꯆꯥꯕ ꯌꯥꯎꯗ ꯑꯩꯈꯣꯏ ꯃꯥꯥꯅꯗꯤ ꯌꯦꯟ ꯊꯣꯡꯁꯦ ꯍꯥꯏꯕꯅꯤ ꯑꯩꯅ ꯌꯦꯟꯗꯣ ꯈꯥꯏꯍ ꯂꯩꯒ ꯆꯥꯔꯁꯤ ꯆꯥꯅꯤꯡꯕ ꯑꯣꯏꯗꯦꯅ ꯉꯁꯤ ꯇꯥꯡꯉ ꯑꯣꯏꯅ ꯊꯣꯡꯕꯕꯁꯤ ꯀꯥꯏꯔꯁꯤ ꯀꯩꯅꯣ ꯇꯧꯗ ꯍꯥꯏꯔꯗꯤꯅ ꯊꯣꯡꯍꯜꯂꯨꯔꯦ ꯀꯧꯇꯥ ꯉꯥꯗꯣ ꯑꯗꯨꯒ ꯗꯥꯎꯅ ꯌꯥꯗ꯭ꯔꯤꯁꯨ ꯀꯧꯇ ꯉꯥꯗꯨ ꯌꯥꯗ꯭ꯔꯦꯗꯅ꯫ ꯑꯁ ꯌꯥꯝꯥꯟ ꯃꯦꯟꯒ ꯇꯥꯔꯗꯤ ꯈꯪꯅꯤꯡꯕ ꯈꯣꯠꯅꯤꯡꯕ ꯊꯣꯡꯕ ꯊꯥꯛꯄꯒꯤ ꯃꯔꯝ ꯀꯃꯥꯏ- ꯀꯃꯥꯏꯅ ꯍꯧꯕ ꯈꯣꯠꯄ꯫ ꯍꯪꯉꯧꯅꯤ ꯑꯗꯨꯒꯨꯝꯕ ꯍꯪꯉꯛꯄꯅ ꯍꯦꯟꯅ ꯈꯔ ꯄꯥꯝꯃꯤꯅꯤ ꯑꯩꯉꯣꯟꯗꯗꯤ꯫
ꯑꯩꯁ ꯌꯥꯔꯦ ꯇꯣꯄꯤꯛ ꯑꯃ ꯄꯨꯊꯣꯛꯑꯣ ꯋꯥ ꯉꯥꯡ ꯌꯥꯔꯦ ꯅꯪ꯫
ꯇꯣꯄꯤꯛꯇꯣ ꯅꯪꯅ ꯍꯪꯉꯛꯑ ꯌꯥꯏ ꯅꯪ ꯁꯤ ꯅꯪꯅ ꯊꯣꯡꯕ ꯍꯩꯅꯤꯡꯕ ꯅꯪ ꯅꯪ ꯃꯣꯃꯣ ꯀꯃꯥꯏꯅ ꯁꯦꯝꯃꯤꯕꯣ ꯍꯪꯉꯛꯀꯦꯔꯥ?
ꯍꯣ ꯑꯩꯁꯦ ꯃꯣꯃꯣ ꯁꯦꯝꯕꯩ ꯄꯔꯣꯁꯦꯁ ꯄꯣꯁꯦꯁ ꯀꯗꯣ ꯐ꯭ꯔꯥꯏ ꯔꯥꯏꯁ ꯁꯦꯝ
ꯥꯏꯔꯥꯏ ꯁꯦꯝꯕ ꯍꯥꯏꯔꯛꯀꯦꯔꯥ ꯆꯧ ꯍꯧꯕꯩ ꯍꯥꯏꯔꯛꯀꯦꯔꯥ ꯄꯥꯁꯇꯥ ꯍꯧꯕ ꯇꯧꯕꯩ ꯍꯥꯏꯔꯛꯀꯦꯔꯥ ꯑꯗꯒꯤ ꯃꯦꯀ꯭ꯔꯣꯅꯤ ꯇꯧꯕꯩ ꯍꯥꯏꯔꯛꯀꯦꯔꯥ ꯑꯗꯨꯗꯒꯤ ꯃꯍꯤ ꯃꯅꯥꯏ ꯁꯦꯝꯕ ꯂꯥꯜ ꯁꯣꯗꯥꯗꯨꯗ ꯍꯪꯉꯛꯀꯦꯔꯥ ꯀꯃꯥꯏ ꯀꯃꯥꯏ ꯁꯦꯝꯃꯤ ꯑꯗꯣꯝꯗ ꯐꯖꯅ ꯍꯪꯖꯤꯜꯂꯛꯑ ꯑꯗꯨꯝ ꯆꯥꯡꯅ ꯑꯦꯛꯁꯄ꯭ꯂꯦꯟ ꯇꯧꯔꯒ ꯂꯣꯏꯔꯦ ꯀꯩꯅꯣ
ꯍꯣꯏ ꯍꯣꯏ ꯍꯣꯏ ꯫
ꯅꯪ ꯃꯣꯃꯣ ꯁꯦꯝꯕꯩ ꯍꯥꯏꯔꯛꯑꯣ ꯍꯥꯏꯕꯅ ꯃꯣꯃꯣ ꯁꯦꯝꯕꯩ ꯍꯥꯏꯔꯛꯑꯒꯦꯅꯦ꯫ ꯥꯐꯔꯥꯏ ꯔꯥꯏꯁ ꯇꯧꯒꯦ ꯍꯥꯏꯅꯣ ꯅꯪ ꯑꯗꯨꯗ ꯅꯪ ꯑꯗꯨꯗ ꯇ꯭ꯔꯥꯏꯌꯦꯜ ꯇꯧꯒꯦ ꯍꯥꯏꯔꯛꯕ
ꯎꯝ
ꯌꯥ ꯑꯗꯣ ꯑꯩ ꯍꯥꯏꯕꯨꯗꯤ ꯍꯥꯏꯔꯛꯀꯦ ꯁꯤꯡ ꯅꯪ ꯊꯣꯡꯒꯗꯕ ꯀꯩꯅꯣꯗꯣ ꯆꯦꯡꯗꯣ ꯈꯪꯉꯤꯗꯅ ꯅꯩꯅ ꯊꯣꯡꯒꯗꯕꯁꯤꯡꯗꯣ ꯍꯥꯟꯅ ꯀꯩꯅꯣ ꯇꯧꯔꯅꯤ ꯑꯗꯨ ꯑꯣꯟꯗ꯭ꯔꯤꯉꯩꯗꯨ ꯏꯁꯤꯡ ꯍꯥꯟꯅ ꯁꯥꯍꯟꯈ꯭ꯔꯅꯤꯗꯅ ꯔꯥꯏꯁ ꯀꯨꯀꯔꯗ ꯁꯥꯟꯕ ꯅꯠꯇꯦꯀꯣ ꯑꯩꯅ ꯑꯩꯁꯦ ꯇꯣꯉꯥꯟꯅ ꯏꯁꯤꯡꯗꯨ ꯁꯥꯍꯟꯗꯧꯅꯦꯕ ꯕ꯭ꯔꯣꯡ ꯕ꯭ꯔꯣꯡ ꯁꯧꯔꯛꯑꯦ ꯍꯥꯏꯔ ꯀꯥꯟꯗꯨꯗ ꯔꯥꯏꯁ ꯀꯨꯀꯔꯗꯨꯗ ꯆꯦꯡꯗꯨ ꯑꯣꯜꯂꯅꯤ
ꯎꯝ
ꯆꯦꯡ ꯑꯣꯣꯜꯂꯒ ꯀꯩꯅꯣꯁꯨ ꯈꯤꯇꯪ ꯍꯥꯞꯀꯗꯕ ꯊꯥꯎꯁꯦ
ꯎꯝ
ꯊꯥꯎ ꯈꯔ ꯍꯩꯖꯤꯜꯂꯅꯤ ꯑꯗꯨꯒ ꯊꯨꯝ ꯈꯔ ꯍꯥꯞꯆꯜꯂꯅꯤꯗꯅ
ꯑꯥ ꯍꯔ
ꯑꯗꯨꯒ ꯇꯣꯠꯈꯥꯏꯗꯣꯏꯅꯦꯕ ꯍꯥꯏꯗꯤ ꯆꯥꯛ ꯊꯣꯡ ꯆꯥꯛꯁꯨ ꯀꯩꯅꯣ ꯇꯧꯔꯗꯤ ꯆꯣꯨꯝꯗ ꯏꯁꯤꯡ ꯍꯩꯖꯤꯟꯕꯗꯗꯤ ꯀꯩꯅꯣ ꯇꯧꯕꯋꯤꯗꯅ ꯅꯞꯁꯤꯟꯅꯩꯗꯅ ꯑꯗꯨ ꯅꯞꯁꯤꯟꯅꯗꯅꯕ ꯊꯥꯎ ꯍꯥꯞꯆꯤꯜꯂꯒ ꯊꯨꯝꯗꯣ ꯇꯧꯔꯒ ꯒ꯭ꯔꯣꯛ ꯒ꯭ꯔꯣꯛ ꯈꯥꯏꯗꯣꯏꯅꯦꯕ ꯌꯦꯡꯕꯣ ꯍꯥꯟꯅ
ꯆꯥꯛ
ꯔꯥꯏꯁ ꯀꯨꯀꯔ ꯃꯅꯨꯡꯒꯤ ꯀꯨꯀ ꯔꯥꯏꯁ ꯀꯨꯀꯔ ꯃꯅꯨꯡꯗꯨꯗ ꯇꯥꯔꯦꯗꯅ ꯌꯥꯣ ꯔꯥꯏꯁ ꯀꯨꯀꯔ ꯃꯅꯨꯡꯗꯨꯗ ꯀꯩꯅꯅ ꯑꯣꯠꯈꯥꯏꯔꯅꯤꯊ ꯇꯣꯠꯁꯤꯜꯂꯅꯤꯗꯅ ꯑꯗꯨꯒ ꯅꯪ ꯈꯔ ꯀꯟꯅ ꯉꯥꯡꯉꯨꯕ ꯇꯥꯗ꯭ꯔꯦ
ꯍꯣꯏꯗ ꯍꯔ
ꯇꯣꯠꯁꯤꯜꯂꯒ ꯍꯥꯏꯗꯤ ꯇꯣꯠꯁꯟꯕꯅ ꯒ꯭ꯔꯣꯛ ꯣꯔꯣꯛ ꯀ꯭ꯔꯣꯛꯈꯥꯏꯔꯒ ꯂꯩꯇꯦ ꯃꯥꯟꯅꯅ ꯁꯦꯝꯃ ꯀꯩꯅꯣ ꯇꯧꯔꯒ ꯏꯁꯤꯡ ꯍꯩꯖꯤꯜꯂꯒ ꯊꯕꯣꯏ ꯑꯃ ꯇꯧꯔ ꯐꯖꯅ ꯑꯣꯠꯈꯥꯏꯔꯒ ꯆꯥꯅꯕ ꯆꯥꯡꯗꯨꯗꯤ ꯏꯁꯤꯡ ꯍꯥꯞꯇꯣꯏꯅꯤꯀꯣ ꯏꯁꯤꯡꯗꯣ
ꯑ
ꯑꯗꯨꯒ ꯑꯣꯠꯈꯥꯏꯔꯒ ꯑꯗꯨꯝ ꯆꯨꯝꯅ ꯆꯥꯛ ꯊꯣꯡꯕ ꯑꯗꯨꯃꯥꯏꯅ ꯊꯣꯡꯉꯅꯤꯗꯅ
ꯍꯣꯏ
ꯑꯗꯨꯒ ꯃꯥꯗ ꯏꯁꯤꯡ ꯍꯥꯏꯗꯤ ꯆꯦꯡ ꯆꯪꯕ ꯈꯣꯠꯄ ꯇꯧꯗꯅꯕ ꯈꯔ ꯉꯥꯏꯍꯥꯛ ꯁꯦꯟꯅꯔꯦ ꯗꯅ ꯑꯗꯨꯒ ꯔꯥꯏꯁ ꯀꯨꯀꯔ ꯐꯠꯅꯅꯨꯡ ꯂꯥꯛꯄꯗꯣ
ꯑꯥ
ꯑꯗꯨꯒ ꯑꯗꯨꯝ ꯃꯨꯠꯊꯠꯂꯒ ꯑꯗꯨꯝ ꯊꯝꯕ ꯌꯥꯔꯦ ꯑꯗꯨꯒ ꯆꯥꯛꯇꯣ ꯊꯤꯗꯣꯛꯑꯒ ꯊꯝꯃꯅꯤꯗꯅ ꯆꯥꯛꯇ ꯇꯣꯉ ꯏꯒꯦꯅ ꯇꯧꯔꯒ ꯊꯨꯒꯥꯏꯔꯒ ꯁꯤꯗꯣꯛꯒ ꯊꯝꯃꯅꯤ ꯅꯞꯁꯟꯅꯕ ꯑꯗꯨꯝ ꯌꯥꯎꯒꯅꯦꯕ ꯅꯞꯁꯟꯅꯗꯅꯕ ꯊꯤꯗꯣꯛꯑ ꯊꯝꯃꯅꯤ ꯑꯩ ꯐꯖꯅ ꯊꯨꯒꯥꯏꯔꯅꯤ ꯈꯨꯠꯅ ꯐꯖꯅ ꯇꯧꯔꯒ ꯊꯨꯒꯥꯏꯔꯅꯤꯗꯅ ꯑꯗꯨꯒ ꯅꯪ ꯐ꯭ꯔꯥꯏ ꯔꯥꯏꯁ ꯍꯧꯕꯒꯤꯗ ꯅꯪꯅ ꯍꯥꯞꯅꯤꯡꯕ ꯄꯣꯠ ꯆꯩꯩ ꯁꯨꯝ ꯀꯩꯅꯣ ꯇꯧꯕꯤꯗ ꯑꯇꯩ ꯑꯝꯇ ꯌꯥꯎꯗꯕꯤꯗ ꯃꯅꯥ ꯃꯁꯤꯡꯒꯤꯗꯝ ꯇꯧꯔꯁꯤꯅꯦ ꯕꯤ ꯑꯦꯁꯇ
ꯍꯣꯏꯅꯦ
ꯌꯒ
ꯎꯝ
ꯀꯩꯅꯣ ꯇꯧꯔꯅꯤ ꯎ ꯃꯅꯥ ꯃꯁꯤꯡ ꯅꯪ ꯑꯗꯨꯝ ꯍꯥꯞꯅꯤꯡꯕ ꯑꯗꯨꯝ ꯍꯥꯞꯄ ꯌꯥꯏ ꯇꯤꯜꯍꯧ ꯑꯗꯣ ꯆꯅꯝꯗꯤ ꯍꯥꯞꯅꯗꯦ ꯐꯥꯁ ꯐꯨꯗ ꯑꯥꯏꯇꯦꯝ ꯍꯧꯕ ꯀꯥꯟꯗ ꯆꯧ ꯍꯧꯕ ꯑꯣꯏꯔꯣ ꯑꯃ ꯍꯧꯕ ꯑꯣꯏꯔꯣ ꯆꯅꯝꯗꯤ ꯁꯨꯡꯞ ꯍꯥꯞꯇꯦꯀꯣ
ꯎꯝ
ꯑꯗꯨꯏ ꯃꯊꯠꯇ ꯇꯤꯜꯍꯧ ꯇꯤꯜꯍꯧꯁꯨ ꯐꯖꯅ
ꯆꯅꯝ ꯆꯅꯝ ꯍꯥꯞꯄ ꯌꯥꯗ꯭ꯒꯤ ꯃꯔꯝꯁꯦ ꯀꯔꯤꯒꯤ ꯀꯔꯤ ꯂꯩꯒꯦ
ꯆꯂꯝꯗꯦ ꯆꯥꯟꯅꯗꯦ ꯍꯥꯏꯗꯤ ꯍꯥꯞꯅꯕ ꯑꯗꯨꯝ ꯍꯥꯏꯗꯤ ꯀꯩꯅꯣ ꯇꯧꯗꯦꯗꯅ ꯆꯅꯝꯁꯦ ꯍꯥꯞ ꯇ꯭ꯔꯁꯨ ꯌꯥꯕ ꯄꯣꯠꯅꯦꯕ ꯍꯥꯏꯗꯤ ꯁꯥ ꯉꯥ ꯊꯣꯡꯕ ꯈꯣꯠꯄ ꯑꯝꯇ ꯌꯥꯎꯕ ꯅꯠꯇꯕꯅꯤꯅ ꯑꯗꯨꯗꯗꯤꯀꯣ ꯍꯥꯏꯗꯤ ꯆꯅꯝ ꯃꯅꯝ ꯅꯝꯕ ꯃꯤ ꯍꯩꯅꯗꯕ ꯌꯥꯎꯋꯦꯕ
ꯑ
ꯑꯗꯒꯤ ꯑꯗꯨꯃꯥꯏꯅ ꯇꯧꯕ ꯌꯥꯎꯕꯅꯤꯅ ꯑꯗꯒꯤ ꯍꯥꯏꯗꯤ ꯃꯇꯝꯁꯨ ꯀꯨꯏꯅ ꯆꯪꯉꯦꯕ ꯑꯗꯨꯒꯨꯝꯕ ꯆꯅꯝꯁꯨ ꯑꯃꯨꯛ ꯇꯤꯜꯍꯧꯕ ꯑꯃꯨꯛ ꯉꯧꯕ ꯇꯅꯝ ꯑꯃꯨꯛ ꯍꯥꯞꯄꯗꯣꯟꯕ ꯇꯧꯕꯗꯨꯗꯤ ꯃꯇꯝ ꯀꯨꯏꯅ ꯆꯪꯉꯦꯕ
ꯍꯣꯏꯅꯦ
ꯇꯤꯜꯍꯧꯗꯨ ꯇꯤꯜꯍꯧ ꯈꯔ ꯑꯗꯨꯝ ꯁꯣꯏꯔꯅꯤ ꯀꯨꯞꯅ ꯑꯗꯒꯤ ꯒꯖꯔ ꯒꯖꯔ ꯀꯣꯕꯤ ꯑꯗꯒꯤ ꯀꯦꯞꯁꯤꯀꯝ ꯑꯗꯒꯤ ꯏꯁꯄ꯭ꯔꯤꯡ ꯑꯣꯅꯤꯌꯟ ꯅꯪ ꯑꯗꯨꯝ ꯑꯇꯩ ꯑꯇꯩ ꯑꯗꯨ ꯑꯗꯨ ꯈꯔ ꯀꯨꯞꯅ ꯑꯗꯨꯝ ꯁꯣꯏꯒꯥꯏꯔ ꯊꯝꯃꯅꯤ ꯑꯗꯨꯒꯗꯨ ꯃꯆꯜ ꯅꯨꯡꯁꯜ ꯀꯩꯁꯨ ꯁꯪꯒꯤ ꯖꯤꯔꯥꯁꯦ ꯖꯤꯔꯥꯁꯦ ꯐꯖꯅ ꯇꯛꯈꯥꯏꯕꯤꯔꯅꯤꯅ ꯄꯥꯎꯗꯔ ꯇꯥꯅꯕ ꯑꯗꯨꯒ ꯕ꯭ꯂꯦꯛ ꯄꯦꯄꯔ ꯕ꯭ꯂꯦꯛ ꯄꯦꯄꯔꯗꯣ ꯀꯨꯜ ꯃꯔꯤꯁꯀ ꯍꯩꯅꯅꯕ꯭ꯔꯥ ꯀꯩꯅꯣ ꯑꯗꯨꯗꯣ
ꯍꯣꯏ ꯍꯣꯏ
ꯑꯗꯨꯁꯨ ꯐꯖꯅ ꯇꯛꯈꯥꯏꯔꯅꯤ ꯑꯗꯨꯒ ꯊꯝꯃꯅꯤꯗꯅ ꯑꯗꯨꯒ ꯍꯥꯏꯗꯤ ꯄꯥꯏꯔꯥꯏ ꯁꯧꯒꯗꯕ ꯑꯣꯛ ꯑꯣꯋꯛꯇꯣ ꯄꯥꯗ꯭ꯔꯗꯣ ꯐꯖꯅ ꯍꯤꯠ ꯍꯥꯟꯅ ꯐꯖꯅ ꯄꯤꯔꯅꯤꯕꯀꯣ ꯍꯤꯠ ꯄꯤꯗ꯭ꯔꯗꯤ ꯀꯥꯏꯀꯣ
ꯍꯅꯤ
ꯑ ꯤ ꯍꯥꯟꯅ ꯐꯖꯅ ꯄꯤꯔꯅꯤ ꯑꯗꯨ ꯆꯍꯥꯎ ꯈꯤꯇꯪ ꯍꯥꯞꯄꯒ ꯀꯣꯛ ꯑꯣꯈꯥꯏꯔꯒ ꯀꯣꯏꯕꯗꯨ ꯊꯨꯡꯍꯜꯂꯅꯤꯗꯅ ꯑꯗꯨ ꯃꯇꯨꯡꯗ ꯑꯃꯨꯛ ꯊꯥꯎ ꯈꯤꯇꯪꯞ ꯍꯥꯞꯄꯒ ꯇꯤꯜꯍꯧ ꯇꯛ ꯍꯥꯟꯅ ꯊꯥꯗꯔꯣ ꯑꯗꯨꯒꯤ ꯃꯇꯨꯡꯗ ꯑꯗꯨꯝ ꯆꯤꯀꯟꯒꯤ ꯍꯥꯞꯀꯦ ꯍꯥꯏꯔꯒꯅ ꯆꯤꯛꯀꯟꯗꯣ ꯍꯥꯞꯄꯣ ꯑꯗꯨꯒ ꯄꯣꯠꯀꯨꯝꯕ ꯑꯦꯛꯀꯨꯝꯕ ꯍꯥꯞꯀꯦ ꯍꯥꯏꯔꯒꯅ ꯇꯣꯡꯉꯥꯜꯂꯤꯀꯣ ꯈ꯭ꯍꯞ ꯄꯣꯛꯀꯦ ꯍꯥꯟꯅ ꯇꯧꯒꯦ ꯍꯥꯏꯔꯒꯅ ꯊꯥꯎꯗꯣ ꯌꯥ ꯊꯥꯎꯗꯣ ꯈꯤꯇꯪ ꯌꯥꯝꯗꯕꯤꯗ ꯈꯤꯇꯪ ꯃꯆꯨꯝ ꯑꯝꯇꯪ ꯇꯧꯔꯒ ꯄꯣꯛꯇꯣ ꯍꯥꯟꯅ ꯉꯧꯒꯗꯕ ꯍꯥꯏꯇꯥꯔꯦ ꯑꯗꯨ ꯂꯣꯏꯔꯒ ꯇꯤꯜꯍꯧ ꯍꯥꯞꯇꯧꯕ ꯑꯗꯨꯗꯒꯤ ꯑꯦꯛ ꯑꯦꯛꯀꯤ ꯑꯦꯛ ꯀꯦ ꯇꯧꯒꯦ ꯍꯥꯏꯔꯒꯅ ꯌꯦꯔꯨꯝꯗꯨꯣ ꯅꯪ ꯍꯩꯖꯔꯒꯗꯤ ꯑꯣꯛ ꯅꯨꯡꯗ ꯑꯗꯨꯝ ꯍꯧꯔꯁꯨ ꯌꯥꯏ ꯑꯗꯨ ꯍꯩꯇ꯭ꯔꯒꯅ ꯇꯣꯉꯥꯟꯅ ꯄꯥ ꯑꯇꯣꯞꯄ ꯄꯥꯇ꯭ꯔ ꯑꯝꯗ ꯍꯧꯗꯣꯛꯑ ꯊꯝꯕ ꯍꯥꯟꯅ ꯑꯗꯨ ꯅꯠꯇꯕꯤꯗ ꯄꯨꯂꯞ ꯊꯨꯒꯥꯏꯔꯒ ꯒ꯭ꯔꯣꯛ ꯒ꯭ꯔꯣꯛ ꯑꯈꯥꯏꯈꯤꯒꯦ ꯍꯥꯏꯔꯁꯨ ꯌꯥꯏ ꯅꯪ ꯅꯪ ꯍꯩꯖꯕ ꯃꯑꯣꯡꯗ ꯇꯧ ꯌꯥꯔꯦ ꯑꯗꯨꯕꯨꯗꯤ ꯑꯗꯨꯒ ꯆꯨꯝꯅ ꯕꯤ ꯑꯦꯁ ꯀꯤꯗꯨꯝ ꯅꯥꯒꯦꯅꯦ ꯇꯤꯜꯍꯧ ꯉꯧꯕ ꯂꯣꯏꯕꯒ ꯇꯤꯜꯍꯧ ꯉꯧꯕ ꯍꯥꯞ ꯂꯣꯏꯕꯒ ꯒꯖꯔ ꯀꯣꯕꯤ ꯀꯩ ꯀꯔ ꯀꯩꯀꯥ ꯍꯥꯞꯆꯤꯜꯂꯅꯤ ꯉꯧꯔꯅꯤ ꯑꯗꯨꯒ
ꯎꯝ
ꯑꯖꯤꯅ ꯃꯣꯇꯣꯖꯦ
ꯎꯝ
ꯈꯤꯇꯪ ꯁꯖꯄꯤꯅ ꯆꯠ
ꯇꯥꯏ ꯇꯥꯏ ꯍꯥꯏꯕꯤꯔꯣ ꯇꯔꯣ ꯍꯜꯂꯣ ꯇꯥꯕꯤꯕ꯭ꯔꯣ ꯇꯔꯣ ꯍꯜꯂꯣ ꯇꯔꯨꯛ ꯍꯜꯂꯣ ꯇꯥꯕꯣ ꯍꯜꯂꯣ